ꯎꯝ ꯇꯥꯕ꯭ꯔꯣ ꯇꯥꯕ꯭ꯔꯣ
ꯑꯥꯎ
ꯍꯥꯍꯥ ꯆꯥꯛ ꯆꯥꯔꯕꯣ
ꯆꯥꯗ꯭ꯔꯤ
ꯍꯥꯍꯥꯍꯥ ꯆꯥꯗ꯭ꯔꯤ ꯆꯥꯗ꯭ꯔꯤ ꯀ꯭ꯔꯤꯁ ꯇꯧꯗꯦ
ꯑꯗꯨꯝ ꯂꯩꯕꯅꯦ
ꯂꯩꯌꯦ ꯂꯩꯌꯦ ꯑꯁ ꯑꯃ ꯆꯥꯗ꯭ꯔꯤ ꯆꯥꯗ꯭ꯔꯤ ꯑꯁ ꯌꯦ ꯅꯥꯎꯁ ꯌꯦꯟꯅꯥꯎꯁꯦ ꯃꯁꯤꯡ ꯊꯤꯒꯦ ꯉꯥꯏꯈꯣꯑꯦ ꯋꯥꯟ ꯑꯃ ꯑꯅꯤ ꯑꯍꯨꯝ ꯑꯁ ꯃꯥꯒꯤꯁꯦ ꯌꯥꯝꯕꯨ ꯌꯥꯝꯃꯦ
ꯀꯗꯥꯏꯗꯒꯤ ꯌꯦꯅꯥꯎꯅꯣ
ꯃꯤꯒꯤ ꯌꯦꯟꯅꯥꯎ ꯎꯕ꯭ꯋꯥꯅꯤꯗ
ꯎꯝ ꯀꯗꯥꯏꯗꯒꯤꯅꯣ
ꯑꯁ ꯑꯁ ꯍꯥꯏꯕ ꯌꯥꯗꯦꯗ
ꯍꯥꯏꯕ ꯌꯥꯗꯦꯕ
ꯑꯥꯎ
ꯀꯩꯁꯨ ꯇꯧꯔꯣꯏꯕ
ꯍꯥ ꯍꯥ
ꯀꯩꯁꯥꯡ ꯊꯣꯡꯉꯥꯒꯦ
ꯑꯛ ꯑꯌꯥ ꯑꯩꯈꯣꯏꯁꯨ ꯃꯇꯜ ꯃꯇꯜ ꯊꯣꯡꯉꯦ
ꯑꯣ ꯉꯁꯤ ꯑꯩꯈꯣꯏꯗꯤ ꯑꯣꯛꯁꯥ ꯑꯣꯏꯅ ꯇꯧꯔꯒꯦ
ꯑꯦꯁ ꯑꯣꯛꯁꯥ ꯌꯥꯝ ꯆꯥꯒꯅꯨꯍꯦ ꯑꯣꯛ ꯅꯥꯔ ꯂꯩꯌꯦ ꯅꯪꯁꯨ ꯅꯥꯅꯤꯍꯦ
ꯍꯤꯗꯥꯛ ꯍꯤꯗꯥꯛ ꯑꯗꯨꯝ ꯆꯥꯔꯒ ꯂꯣꯏꯔꯦꯅꯦ ꯑꯗꯨꯒꯤꯗꯤ ꯀꯩꯁꯨ ꯇꯧꯔꯣꯏꯗ
ꯀꯔꯤ ꯀꯔꯤ ꯊꯕꯛ ꯇꯧꯔꯒ ꯂꯩꯕ꯭ꯔꯣ
ꯑꯁ ꯊꯕꯛꯀ ꯇꯧꯗꯦꯗ ꯑꯃꯨꯛ ꯇꯨꯃꯦ ꯑꯃꯨꯛ ꯆꯥꯏ ꯑꯃꯨꯛ ꯆꯠꯂꯦ ꯐꯝꯃꯦ
ꯌꯥꯏꯅꯦ ꯑꯗꯨꯐꯥꯎꯗꯤ ꯐ꯭ꯔꯤ ꯑꯣꯏꯕꯗꯤ ꯌꯥꯝ ꯐꯩꯅꯦ ꯐ꯭ꯔꯤꯒꯤ ꯇꯣꯂꯣꯞ ꯁꯥꯗꯧꯔꯦꯅꯦ
ꯑꯁ ꯅꯪꯅꯕꯨ ꯍꯦꯜꯂꯝꯒꯅꯤꯗ ꯑꯗꯨꯕꯨꯗꯤ
ꯑꯩꯈꯣꯏꯗꯤ ꯁꯥꯕ ꯍꯩꯇꯦ
ꯔꯦ ꯔꯦ ꯔꯦ ꯈꯣꯏꯁꯨ ꯁꯥꯕ ꯍꯩꯇꯦꯗ
ꯑꯩꯈꯣꯏꯗꯤ ꯂꯧꯒꯤ ꯃꯤꯅꯤꯅ ꯂꯧ ꯐꯖꯅ ꯆꯠꯀꯅꯤꯗ
ꯑꯁ ꯑꯩꯁꯨ ꯊꯪꯖ ꯅꯨꯃꯤꯠꯗ ꯂꯧ ꯂꯤꯡꯕ ꯆꯠꯀꯅꯤꯗ
ꯂꯣ ꯂꯤꯡꯕ ꯍꯥꯏꯕ꯭ꯔꯣꯅꯦ
ꯑꯩꯁ ꯂꯧꯕꯩꯗꯤ ꯂꯤꯡꯕ ꯍꯩꯗ
ꯀꯔꯝꯕ ꯖꯥꯇꯤ ꯑꯣꯏꯕ꯭ꯔꯣ ꯂꯦꯡ ꯂꯦꯡꯃꯥꯏꯔꯣ
ꯑꯁ ꯅꯪꯁꯨꯀꯣ ꯑꯩꯗꯤ ꯅꯪ ꯈꯨꯝꯕꯗ ꯑꯗꯨꯝ ꯈꯪꯉꯦꯗ
ꯀꯔꯤ
ꯑꯁ ꯌꯥꯝ ꯌꯥꯝ ꯀꯨꯞꯅ ꯍꯥꯡꯔꯗꯤ ꯅꯪ ꯋꯥꯔꯤ ꯁꯥꯟꯅꯕ ꯅꯨꯡꯉꯥꯏꯇꯦ
ꯀꯔꯤꯅꯣ
ꯅꯪꯁꯦ ꯑꯍꯟꯔꯣ ꯑꯉꯥꯡꯔꯣ
ꯑꯁ ꯑꯩ ꯑꯩꯗꯤ ꯑꯉꯥꯡꯁꯨ ꯌꯥꯝ ꯑꯣꯏꯗꯦ ꯑꯍꯜꯁꯨ ꯌꯥꯝ ꯑꯣꯏꯗꯦ ꯃꯌꯥꯏꯗ ꯃꯌꯥꯏꯗ ꯂꯩꯕꯅꯤꯗ
ꯑꯁ ꯑꯩꯗꯤ ꯍꯟꯅꯨꯔꯦꯍꯦ ꯍꯥꯅꯨꯔꯦ ꯂꯣꯏꯅ ꯈꯨꯏꯔꯛꯑꯦ ꯍꯅꯨꯔꯦ
ꯌꯥꯏ ꯌꯥꯏ ꯈꯨꯏꯔꯁꯨ ꯋꯥꯔꯤ ꯐꯣꯟ ꯇꯧꯔꯒ ꯇꯥꯎꯕꯗ ꯌꯥꯏꯅ
ꯆꯥꯛ ꯆꯥꯈ꯭ꯔꯦ
ꯆꯥꯗ꯭ꯔꯤꯗ ꯀꯟꯅ ꯊꯣꯡꯉꯤ ꯑꯣꯛꯁꯥ
ꯂꯣꯏꯔꯦ
ꯑ ꯑꯣꯏꯔꯝꯒꯅꯦ ꯅꯪ
ꯅꯪꯅ ꯑꯦꯛꯁꯄꯦꯛ ꯇꯧꯕꯗꯣ ꯍꯥꯏꯔꯛꯑꯣ
ꯇꯝꯃꯥꯏ ꯇꯝꯃꯥꯏ
ꯑꯁ ꯇꯃꯩꯗꯤ ꯂꯥꯞ ꯃꯟꯈ꯭ꯔꯦꯍꯦ ꯅꯪꯁꯦ ꯑꯩꯒꯤ ꯏꯅꯥꯛ ꯂꯩꯔꯝꯒꯗꯧ ꯃꯥꯜꯂꯤ
ꯇꯃꯦꯂꯣꯡ
ꯅꯠꯇꯦ ꯅꯠꯇꯦ ꯇꯣꯛꯑꯣꯗ ꯅꯪꯒꯤ ꯅꯪꯒꯤ ꯏꯟꯖꯥꯡ ꯍꯥꯎꯅꯤꯉꯥꯏꯗꯣ ꯀꯟꯅ ꯊꯣꯡꯉꯣ
ꯑꯜꯂꯥ ꯏꯟꯁꯥꯡꯕꯨꯗꯤ ꯑꯗꯨꯝ ꯃꯁꯥꯅ ꯍꯥꯎꯈ꯭ꯔꯅꯤꯗ
ꯈꯨꯝ ꯈꯨꯝꯕ ꯂꯣꯏꯔꯀꯥꯟꯗ ꯈꯨꯝꯕ ꯂꯣꯏꯔꯀꯥꯟꯗꯀꯣ ꯀꯗꯥꯏꯗ ꯅꯣ ꯏꯟꯖꯥꯟ ꯊꯤꯟꯂꯛꯑꯣ ꯍꯥꯏꯒꯦ ꯅꯪꯁꯦ ꯏꯅꯛ ꯅꯛꯔ ꯂꯩꯔꯝꯒꯗꯧ ꯃꯥꯜꯂꯦꯕ ꯑꯩ ꯈꯪꯗꯧꯔꯦꯕ
ꯀꯃꯥꯏꯅ
ꯅꯪꯁꯤ ꯌꯥꯝ ꯅꯛꯅ ꯂꯩꯒꯗꯧꯔꯦ
ꯌꯥꯔꯦꯍꯦ
ꯑꯁ ꯍꯟꯗꯛꯁꯦ ꯂꯣꯛ ꯊꯣꯡꯉꯦꯅꯦ
ꯑꯉꯥꯡꯒꯤ ꯂꯥꯏꯅꯥꯗꯨꯕꯨ ꯑꯍꯟꯅ ꯑꯗꯨꯝ ꯅꯥꯕ꯭ꯔꯣ
ꯎ ꯋꯥꯒ
ꯂꯣꯛ ꯂꯣꯛ ꯊꯝ
ꯑ
ꯂꯧ ꯊꯣꯡꯕꯒꯤ ꯂꯥꯏꯅꯥꯗꯤ ꯑꯉꯥꯡꯅ ꯊꯣꯡꯕꯗꯨꯗ ꯄꯛꯏꯗ
ꯑꯁ ꯑꯩꯒꯤ ꯑꯉꯥꯡ ꯑꯅꯤꯃꯛꯁꯨ ꯂꯣꯛ ꯊꯨꯡꯉꯦꯗ
ꯑꯍꯟ ꯑꯍꯟ ꯑꯣꯏꯔꯒ ꯍꯜꯟꯅꯨꯔꯦ ꯍꯥꯏꯔꯦ ꯑꯗꯨꯒ ꯂꯣꯛ ꯊꯣꯡꯉꯦ ꯍꯥꯏꯔꯗꯤ ꯑꯁ ꯑꯗꯨꯠꯂꯗꯤ ꯌꯥꯔꯦꯑꯦ
ꯅ ꯑꯉꯥꯡ ꯀꯌꯥ ꯁꯨꯔꯒꯦ
ꯑꯍꯣꯝ ꯈꯗꯅꯦ
ꯑꯩꯁꯨ ꯑꯅꯤ ꯈꯛꯇꯅꯤꯅ
ꯑꯦ ꯑꯩꯅꯕꯨ ꯌꯥꯝꯈ꯭ꯔꯦꯕꯣ
ꯎꯝ
ꯑꯍꯥ ꯅꯅꯥ ꯗꯈꯔ ꯅꯅꯨꯡꯉꯌꯦ ꯋꯥ
ꯑꯣ ꯑꯣ ꯒ꯭ꯌꯥꯇꯥꯗꯨꯅ ꯏꯁꯥꯅ ꯑꯗꯨꯝ ꯐꯠ ꯐꯠ ꯁꯦꯝꯕ ꯌꯥꯏꯑꯕ ꯑꯉꯥꯡ ꯑꯉꯥꯡꯁꯤꯡꯗꯤ ꯁꯤ ꯅꯥꯏꯌꯦ ꯈꯣꯠꯂꯤ ꯍꯥꯏꯕꯁꯨ ꯍꯥꯏꯕꯁꯨ ꯌꯥꯗꯦ
ꯎꯝ ꯄꯤꯇꯔꯨ ꯄꯤꯇꯔꯨ ꯑꯅꯤ ꯅꯥꯕꯅꯤꯅ ꯑꯁ ꯂꯣꯏꯔꯦ
ꯍꯤꯗꯥꯛ ꯐꯖꯅ ꯄꯤꯊꯈ꯭ꯔꯣꯅ ꯀꯔ ꯀꯔꯔꯤ ꯍꯤꯗꯞ ꯆꯥꯕ꯭ꯔꯣ ꯍꯥꯥꯕ꯭ꯔꯣ ꯌꯥꯗꯤ